ꯆꯨꯕ꯭ꯔꯣ ꯑꯌꯣ ꯌꯥꯝ ꯔꯣꯃꯦꯟꯇꯤꯛ ꯑꯣꯏꯈ꯭ꯔꯦ ꯍꯥ ꯍꯧꯖꯤꯛꯇꯤ
ꯑ ꯌꯥꯝꯅ ꯃꯟꯗꯤ ꯑꯣꯏ ꯌꯥꯝ ꯔꯣꯃꯟꯇꯤ ꯑꯣꯏꯕ꯭ꯔ ꯋꯥꯔꯤ ꯁꯥꯁꯦ ꯍꯥꯏꯕ꯭ꯔꯣ
ꯑꯁ ꯀꯨꯏꯗꯦ ꯑꯗꯨ ꯀꯨꯏꯗꯦ ꯈꯪꯗꯦꯗ ꯅꯪ ꯅ ꯁꯥꯔꯅ ꯑ ꯀꯔꯤꯔꯣ ꯌꯥꯝ ꯅꯪꯅꯤꯡꯕ꯭ꯔꯣ ꯍ
ꯑꯩꯅꯣ ꯀꯗꯥꯏ ꯆꯠꯂꯣꯏꯕ꯭ꯔꯣ ꯀꯗꯥꯏ ꯆꯠ ꯂꯩꯣꯏꯕ꯭ꯔꯣ
ꯑꯩꯔꯣ
ꯎꯝ
ꯏꯁꯦ ꯆꯠꯦ ꯂꯑꯣ ꯑ
ꯉꯁꯤ ꯍꯥꯏꯕ ꯅꯨꯃꯤꯠꯁꯦ ꯔꯣꯃꯥꯟꯇꯤꯛ ꯑꯣꯏꯕ ꯅꯨꯃꯤꯠꯁꯤꯦ ꯀꯔꯤ ꯇꯧꯔꯗꯤ ꯅꯨꯡꯉꯥꯏꯗꯧ ꯃꯥꯟꯥꯟꯕꯒꯦ
ꯑ ꯈꯪꯗꯦ ꯑꯩꯈꯣꯏꯗꯤ ꯅꯪꯅ ꯈꯪꯉꯝꯗꯅꯤꯗ
ꯑꯩꯅ ꯈꯥꯡꯉꯝ ꯃꯅꯦ ꯁꯤꯅꯤꯕ ꯅꯪꯁꯦ ꯍꯥ ꯑꯩꯁꯦ ꯌꯥꯝ ꯌꯥꯝꯅ ꯑꯦꯛꯁꯄꯤꯔꯤꯌꯦꯟꯁ ꯂꯩꯕ ꯇꯧꯅ
ꯅꯪꯗꯤ ꯌꯥꯝ ꯑꯦꯛꯁꯄꯤꯔꯤꯌꯦꯟꯁ ꯑꯣꯏꯕ ꯃꯥꯜꯂꯦ ꯍ
ꯎ
ꯊꯖꯗꯀꯣ
ꯍ ꯍꯣ
ꯍꯥꯏꯌꯣ ꯊꯖꯗꯦ ꯍꯥꯏꯌꯣ
ꯑꯗ ꯑꯗꯨ ꯑꯗꯨꯣ ꯕ꯭ꯔ
ꯍꯣꯏ
ꯍꯧꯗꯤ ꯃꯨꯕꯤ ꯇꯨꯝꯃ ꯅꯨꯡꯉꯥꯏꯗꯕꯅꯦ
ꯎꯝ
ꯑ
ꯎꯗ
ꯇꯅ
ꯍꯥ
ꯒ꯭ꯟ ꯇꯥꯅ ꯃꯨꯕꯤ ꯌꯦꯡꯕ ꯅꯨꯡꯉꯥꯏꯗꯕꯅꯦꯕ
ꯎꯝ ꯎꯝ ꯑꯗꯨꯒ
ꯑꯗꯨ ꯍꯦ ꯀ ꯁꯦꯕ
ꯑꯩ
ꯀꯩꯅꯣ ꯋꯥꯁꯔꯨꯝ ꯂꯩꯕ꯭ꯔꯣ
ꯍꯥꯥ
ꯋꯥꯁꯔꯨꯝ ꯂꯩꯥꯏꯀ꯭ꯔꯣ
ꯅꯠꯇꯦ ꯅꯪ ꯆꯨꯕꯒꯤ ꯏꯁꯤꯡ ꯏꯁꯇꯥꯔꯠ ꯇꯧꯒꯦ ꯇꯧꯕꯅꯤ ꯃꯈꯈꯣꯟ ꯇꯥꯕ꯭ꯔꯣ
ꯑ ꯑꯗꯨ ꯏꯗꯤꯇ꯭ꯔ
ꯑꯥꯎ
ꯅꯣꯡꯁꯨ ꯂꯦꯞꯈ꯭ꯔꯦꯃ
ꯎꯝ
ꯅꯣꯡꯁꯨ ꯂꯦꯞꯈ꯭ꯔꯕ ꯑꯃ
ꯎꯝ ꯀꯟꯅ ꯅꯝ ꯆꯨꯔꯗꯤ ꯅꯨꯡꯉꯥꯏꯒꯅꯤꯀꯣ
ꯎꯝ ꯆꯨꯑꯣ ꯁꯤꯅꯤ ꯅꯣꯡꯗꯤ
ꯍꯥꯥ
ꯅꯣꯡꯗꯤ ꯆꯨꯔꯁꯨ ꯀꯩꯝ ꯀꯥꯏꯗꯦꯕ ꯅꯣꯡ ꯆꯨꯔ ꯁꯤꯅꯤ ꯑꯩꯈꯣꯏꯁꯦ
ꯎꯝ
ꯁꯥꯃꯟ ꯇꯥꯎꯐꯝ ꯈꯪꯗ꯭ꯔꯤꯕ ꯅꯣꯡ ꯎꯗ꯭ꯔꯦ ꯅꯣꯡ ꯆꯨꯔꯤꯦꯐꯥꯎ ꯁꯥꯔꯤꯒꯁꯦ
ꯎꯝ ꯑꯗꯨꯁꯨ ꯑꯩꯈꯣꯏꯗꯤ ꯃꯩꯁꯨ ꯂꯛꯇꯦ ꯍꯥ ꯀꯩꯅꯁꯨ ꯌꯥꯗꯦ
ꯀꯅꯣ ꯅꯣꯏꯔꯣꯝꯗꯤ ꯂꯥꯏ ꯂꯥꯛꯇꯕ꯭ꯔꯣ
ꯈꯪꯗꯦ ꯀꯔꯤꯒꯤꯔꯣ ꯍꯁ ꯏꯗꯒꯤ ꯂꯁꯦ
ꯑ ꯍꯁꯥꯏꯕ꯭ꯔꯣ
ꯎꯝ ꯎꯝ ꯑꯥ ꯑꯥ ꯑꯥ ꯍꯥꯏꯕꯁꯦ ꯀꯏꯔꯣ ꯅ
ꯍꯥꯏꯔꯣ
ꯍꯣꯏ ꯃꯤꯅꯥ ꯋꯥ ꯑꯃ ꯍꯥꯏꯔꯁꯨ ꯎ
ꯑꯩꯅ ꯅꯪꯁꯦ ꯑꯩꯉꯣꯟꯗ ꯁꯤ ꯊꯕ ꯃꯥꯜꯂꯦ ꯊꯧꯔꯤ
ꯍꯥꯥ
ꯑꯩꯉꯣꯟꯗ ꯁꯤ ꯇꯕ ꯃꯥꯜꯜꯂꯤꯕ
ꯅꯪꯈꯣꯟꯗ
ꯁꯤ ꯊꯕ ꯃꯥꯂꯦꯕ ꯅꯉꯒꯦ
ꯀꯔꯤ ꯍꯕ ꯑꯗꯨꯗꯤ
ꯑꯩꯉꯣꯟꯗ ꯁꯤꯊꯕ ꯃꯥꯜꯂꯦꯕ
ꯑ ꯎꯝ ꯑꯣꯏꯅꯤꯌꯣ ꯇꯥꯅꯤꯡꯉꯤ
ꯅꯪꯒꯤ ꯂꯥꯏꯐꯇ ꯀꯔꯤ ꯎꯄ꯭ꯥꯏꯗꯒꯤ ꯑꯣꯏꯅꯤꯡꯉꯅꯦ
ꯈꯅꯦ ꯈꯪꯗꯦ ꯍꯧꯖꯤꯛ ꯐꯥꯎꯁꯤ ꯈꯪꯗ꯭ꯔꯤ
ꯅꯪ ꯍꯧꯖꯤꯛ ꯅꯪꯒꯤ ꯑꯦꯝ ꯂꯩꯇ꯭ꯔꯤꯕꯣ
ꯍꯣꯏ ꯑꯗꯨꯒꯤꯅꯦ ꯑꯩꯅ ꯃꯊꯠ ꯁꯥꯔꯒ ꯂꯩꯕꯁꯦ
ꯁꯤ ꯑꯣꯏꯅꯤꯡꯉꯦ ꯍꯥꯏꯕ ꯑꯝꯐꯥꯎ ꯂꯩꯇ꯭ꯔꯤꯌꯦ
ꯎꯝ ꯑꯩꯁꯦ ꯀ ꯍꯥꯏꯁꯔ
ꯃꯣꯗꯦꯂꯥꯔ ꯄꯥꯝꯕ꯭ꯔꯥ
ꯆꯤꯡ ꯌꯥꯝ ꯄꯥꯝꯕꯅꯦ ꯑꯗꯨ ꯑꯣꯏꯔꯁꯨ ꯑꯩꯒꯤ ꯍꯥꯏꯠꯅ ꯌꯥꯗꯦ
ꯅꯪꯒꯤ ꯍꯥꯏꯒ ꯁꯥꯏ ꯐ ꯍꯗ꯭ꯔꯣ ꯇꯥꯋꯦ ꯇꯋꯦ
ꯑ ꯑꯦꯕꯁꯤ ꯄꯝꯕ ꯍꯥ
ꯐꯥꯎ ꯐꯥꯎ ꯁꯨꯗ꯭ꯔꯕ꯭ꯔꯕ
ꯁꯨꯗꯤ ꯁꯨꯋꯦ ꯑꯗꯨ ꯑꯣꯏꯁꯆꯥ ꯅꯕꯒꯤ ꯏꯟꯇꯔ ꯅꯁꯅꯜꯗꯦ ꯌꯥꯗꯅꯦꯅꯤ ꯑꯗꯨꯒꯤ
ꯎꯝ
ꯐꯥꯞ ꯄꯣꯟ ꯐꯥꯞ ꯥꯏꯠ ꯀꯝꯄ꯭ꯂꯤꯠ ꯆꯨꯗꯥꯅꯤ ꯅꯄꯤ ꯑꯣꯏꯔ
ꯅꯨꯄꯤꯗꯤ ꯑ ꯍꯗ ꯋꯥꯟ ꯑꯦꯠꯇꯤ ꯁꯦꯟꯇꯤꯃꯤꯇꯔ ꯁꯝꯊꯤꯡ ꯔꯤꯁ ꯇꯧꯔꯗꯤ ꯌꯥꯔ ꯅꯠꯇ꯭ꯔꯣ
ꯋꯥꯟ ꯋꯥꯟ ꯋꯥꯟ ꯑꯩꯠꯇꯤꯗꯨ ꯋꯥ ꯋꯥꯟꯈ꯭ꯔꯦ
ꯋꯥꯟ ꯐꯤꯐꯇꯤ ꯐꯇꯤ ꯑꯗꯨꯗꯤ
ꯑꯩꯈꯣꯏ ꯄꯥꯎ ꯐꯥꯏꯚ ꯄꯣꯏꯟ ꯐꯥꯏꯚ ꯈꯛꯇꯅꯦ
ꯑ ꯑꯁꯥꯏꯌꯦ ꯅꯣꯡꯆ ꯁꯣꯁꯥꯏ
ꯎꯝ
ꯎꯝ
ꯊꯥꯕ ꯃꯇꯝꯅꯤꯅ ꯎꯄꯥꯥꯏ ꯂꯩꯇ꯭ꯔꯥ ꯅꯤꯡꯊꯝꯊꯥꯗꯅ ꯍ꯭ꯋꯥꯏ ꯅꯨꯡꯉꯥꯏꯗ
ꯎꯝ
ꯅꯤꯡꯊꯝ ꯊꯥꯗꯗꯦ
ꯑꯥ
ꯏꯪꯊꯝꯊꯥꯗꯗꯤ ꯑꯃꯨꯛ ꯁꯥꯍꯟꯕ ꯉꯝꯃꯦꯗꯅ ꯍꯪꯉꯁꯨ
ꯅꯪꯗꯤ ꯀꯔꯝꯕ ꯁꯤꯖꯤꯟꯅ ꯄꯥꯝꯕ꯭ꯔꯣ
ꯁꯤꯖꯟ ꯍꯥꯏꯁꯤꯔ
ꯎꯝ
ꯑꯦꯄꯔꯤꯟ ꯑꯩ꯭ꯔ ꯑꯗꯨ ꯃꯇꯥꯡꯗ ꯅꯨꯡꯉꯥꯏꯕꯗ
ꯑꯦꯄ꯭ꯔꯤꯜꯗꯤ ꯏꯁ꯭ꯄ꯭ꯔꯤꯡ ꯅꯠꯇ꯭ꯔꯥ
ꯍꯣꯏ ꯃꯥꯅꯦ ꯏꯁꯄ꯭ꯔꯤꯡ ꯏꯁꯄ꯭ꯔꯤꯡꯗ ꯈꯋꯥꯏ ꯅꯨꯡꯉꯥꯏ
ꯑꯗꯨꯅ ꯍꯦꯟꯅ ꯅꯨꯡꯉꯥꯏꯌꯦꯀꯣ ꯑꯗꯨꯒ ꯁꯤꯅꯔꯤꯁꯤꯡꯁꯨ ꯌꯥꯝ ꯐꯖꯩꯀꯣ
ꯍꯣꯏ ꯃꯥꯅ‌ ꯅꯥꯄꯤ ꯃꯌꯥꯝꯗꯣ ꯒ꯭ꯔꯤꯟ ꯂꯣꯏ ꯊꯣꯛꯏꯗ‌ꯣ
ꯎꯝ
ꯑꯗꯨꯅ ꯈꯋꯥꯏ ꯁꯣꯏ ꯁꯣꯏꯔꯤ
ꯅꯪ ꯅꯪꯒꯤ ꯐꯦꯕꯔꯦꯠ ꯁꯞꯖꯦꯛꯇꯤ ꯀꯔꯤꯔꯥ
ꯑꯩ ꯐꯦꯚꯣꯔꯥꯏꯠ ꯁꯕꯖꯦꯛꯔꯣ
ꯎꯝ
ꯈꯪꯗ‌ꯦꯗ ꯑꯩꯈꯣꯏꯗꯤ ꯂꯥꯏꯔꯤꯛ ꯄꯥꯅꯤꯡꯗꯕꯅꯤꯅ
ꯍꯧꯖꯤꯛꯇꯤ ꯄꯥꯝꯃꯦ ꯑꯗꯨ ꯂꯥꯏꯔꯤꯛ ꯄꯥꯕ ꯇꯟꯕꯒꯤ ꯍꯥꯏꯗꯤ ꯁꯥꯏꯟꯁꯀꯨꯝꯕ ꯀꯩꯀꯥꯗꯣ ꯑꯗꯨꯒꯨꯝꯕ ꯂꯧꯕ ꯌꯥꯗꯦꯕ ꯑꯩꯈꯣꯏꯁꯦ
ꯑꯗꯨ ꯅꯪꯅ ꯁꯕꯖꯦꯛ ꯄꯥꯝꯕꯗꯤ ꯍꯥꯏꯕ ꯌꯥꯏꯅꯦ
ꯑꯥꯔꯊ ꯆꯥꯡꯒꯤꯗꯨ ꯌꯥꯗꯔꯗꯤ ꯅꯨꯡꯉꯥꯏꯔ‌ꯣꯏꯗ
ꯍꯥꯥ
ꯑꯩꯅ ꯁꯨꯝꯗ ꯑꯩ ꯑꯩꯅ ꯑꯩꯈꯣꯏꯗꯤ ꯑꯥꯔꯊꯁꯇ ꯆꯪꯈ꯭ꯔꯕꯅꯤꯅ ꯑꯥꯔꯠꯁꯇ ꯑꯗꯨꯝ ꯅꯨꯡꯉꯥꯏꯔꯦ
ꯑꯗꯨ ꯑꯣꯏꯔꯁꯨ ꯀꯔꯤ ꯂꯥꯏꯛ ꯄꯥꯔꯇꯤꯀꯨꯂꯔ ꯁꯕꯖꯦꯛꯇꯤ
ꯈꯪꯗ‌ꯦꯗ ꯀꯔꯤ ꯍꯥꯏꯗꯨꯏꯅ‌ꯣ ꯑꯈ‌ꯣꯏꯁ‌ꯦ
ꯁꯤ ꯌꯥꯝꯅ ꯕꯤꯠ ꯂꯩ ꯍꯥꯏꯕꯗꯤ ꯂꯩꯇꯦꯗ ꯄꯪꯇꯧ ꯇꯧꯕ ꯍꯥꯏꯕꯗꯨꯅꯤ
ꯀꯔꯤꯒꯤꯔꯣ ꯅꯪꯁꯨ ꯑꯗꯨꯃꯥꯏꯅ ꯍꯥꯏꯕꯁꯦ
ꯑꯩꯈꯣꯏꯒꯤ ꯂꯥꯏꯟꯗꯤ ꯁꯦꯡꯕꯗꯤ ꯂꯥꯏꯔꯤꯛꯇ ꯅꯠꯇꯦꯕ
ꯑꯣ
ꯑꯩ ꯀꯣꯂꯦꯖ ꯀꯥꯔꯒ ꯑꯩ ꯃꯤ ꯑꯃ ꯑꯣꯏꯅꯤ ꯍꯥꯏꯕ ꯋꯥꯈꯟꯗꯤ ꯂꯩꯇꯦꯕ
ꯑꯥ
ꯍꯣꯏ ꯂꯥꯏꯔꯤꯛ ꯌꯥꯝ ꯍꯩꯕꯨ ꯍꯥꯏꯔꯒꯗꯤ ꯑꯗꯨꯃꯥꯏꯅꯁꯨ ꯇꯧꯕ ꯌꯥꯏꯕ
ꯑꯣ
ꯍꯣꯠꯅꯕ ꯀꯜꯂꯗꯤ ꯂꯥꯏꯔꯤꯛꯇ ꯌꯥꯝ ꯍꯣꯠꯅꯕ ꯑꯩ ꯍꯣꯠꯅꯔꯒ ꯉꯝꯒꯅꯤ ꯍꯥꯏꯕ ꯋꯥꯈꯜ ꯂꯩꯔꯗꯤ ꯍꯣꯠꯅꯕꯁꯨ ꯌꯥꯏꯕ
ꯑ ꯍ‌ꯣꯏꯁꯦ
ꯍꯥ
ꯑꯥ ꯅꯠꯇꯦ ꯑ ꯁꯥꯕꯔ ꯍꯧꯖꯤꯛ ꯐ꯭ꯂꯥꯏꯠ ꯂꯥꯛꯄꯗꯣ ꯃꯈ‌ꯣꯟ ꯇꯥꯕ꯭ꯔꯥ
ꯇꯥꯗꯤꯌ‌ꯦ
ꯍꯥꯥ
ꯇꯥꯗ‌ꯦ
ꯑꯣ ꯌꯥꯝ ꯅꯤꯌꯔ ꯑꯣꯏꯔꯒ ꯂꯥꯛꯄꯅꯤ ꯑꯗꯨꯒꯤ ꯈꯟꯕꯅꯤꯗ
ꯎꯝ ꯑꯃ ꯎꯏꯕ ꯍꯧꯔꯅꯤ
ꯍꯥꯥ
ꯅꯣꯡ ꯀꯟ ꯆꯨꯕ꯭ꯔꯥ ꯇꯞ ꯇꯞ ꯆꯨꯕ꯭ꯔꯥ
ꯃꯔꯛ ꯃꯔꯛꯇ ꯈꯪꯅ ꯆꯨꯑꯦ ꯑꯗꯨꯒ ꯍꯧꯖꯤꯛꯗꯤ ꯆꯪ ꯆ ꯂꯩ ꯃꯒ ꯍꯒꯅꯤ ꯍꯥ ꯍ ꯅꯣꯡꯁꯨ ꯅꯨꯄꯤꯁꯤꯡꯅ ꯃꯨꯊꯁꯤꯡ ꯂꯩꯕꯒꯨꯝꯅ ꯇꯧꯋꯦ
ꯍꯣꯏꯅꯦ ꯇꯧꯒꯜꯂꯦꯅꯦ
ꯍꯥꯥ
ꯃꯨꯠ ꯁꯨꯋꯤꯡ ꯌꯥꯝ ꯇꯧꯍꯜꯂꯤꯕ ꯅꯨꯄꯤꯁꯤꯡꯁꯦ
ꯍꯣꯏ ꯅꯨꯄꯥꯁꯨ ꯇꯧꯕꯅꯦ ꯅꯨꯄꯤ ꯈꯛꯇ ꯅꯠꯇꯦ
ꯅꯨꯄꯤꯅ ꯑꯌꯥꯝꯕ ꯇꯧꯔ ꯌꯥꯝ
ꯍꯥꯥ
ꯄꯤ ꯅ ꯑꯦ ꯍꯦꯂꯦ ꯄꯗꯨꯗꯤ
ꯑꯍꯣꯏ ꯑꯗꯨꯗꯤ ꯆꯨꯝꯃꯦ ꯑꯗꯨ ꯑꯣꯏꯔꯁꯨ ꯍꯩꯕꯨꯅꯤꯗ
ꯎꯝ ꯏꯃꯥꯟ ꯇꯗ ꯂꯩꯔꯝꯅꯤꯕ
ꯎꯝ ꯑꯁ ꯅꯣꯡꯁꯨ ꯅꯨꯄꯤꯁꯤꯡ ꯅꯨꯄꯤ ꯃꯥꯜꯂꯤꯀꯣ
ꯀꯩ ꯀꯗꯔꯒꯦ
ꯃꯨꯁꯃꯤꯟꯁ ꯇꯝꯍꯟꯕꯒꯤꯦ ꯍꯥꯏꯕꯅꯤꯗ
ꯎꯝꯝ ꯅꯨꯄꯤꯁꯤꯡꯕꯨ ꯍꯥꯏꯕꯅꯤꯅ ꯃꯣꯏ ꯇꯧꯒꯜꯂꯦ ꯍꯥꯏꯕꯅꯤꯅ
ꯍꯥꯥ
ꯍꯣꯏꯗꯤ ꯄꯥꯛ ꯆꯧꯗꯦ
ꯁꯤꯡꯁ꯭ꯔꯥ
ꯑꯩ ꯊꯖꯗꯦ ꯇꯧꯔꯝꯒꯅꯤꯗ ꯃꯔꯛ ꯃꯔꯛꯇꯗꯤ ꯃꯈꯠ ꯅꯣꯏꯁꯨ
ꯍꯣꯏ ꯃꯔꯛ ꯃꯔꯥꯡꯗꯤ ꯇꯧꯋꯦ ꯑꯗꯣ ꯌꯥꯝꯀ ꯀꯅ ꯇꯧꯗꯦꯣꯏ ꯃꯥꯏ ꯇꯥꯎꯅꯕ
ꯎꯝ ꯑꯩꯈꯣꯏꯁꯨ ꯑꯗꯨꯃꯥꯏꯅ ꯍꯥꯏꯗꯤꯅꯦ ꯅꯨꯄꯥꯁꯤꯡꯁꯨ ꯑ ꯀꯔꯤ ꯍꯥꯏꯁꯤꯔꯥ ꯃꯤ ꯑꯃ ꯑꯅꯤꯗꯤ ꯂꯩꯔꯝꯒꯅꯤꯗ ꯑꯗꯨꯃꯥꯏꯅ ꯇꯧꯕ
ꯎꯝ ꯐꯥꯎꯗ ꯑꯔꯝꯅ